ꯍꯜꯂꯣ
ꯇꯥꯕ꯭ꯔꯣ ꯅꯨꯡꯉꯥꯏꯔꯤꯕ꯭ꯔꯣ
ꯅꯨꯡꯉꯥꯏꯔꯤꯌꯦ
ꯎꯝ ꯀꯩ ꯌꯦꯟꯖꯥꯡ ꯆꯥꯕꯤꯔꯤꯒꯦ
ꯆꯥꯛ ꯆꯥꯗ꯭ꯔꯤꯌ‌ꯦ ꯑꯩ
ꯑꯣ ꯊꯦꯡꯅ
ꯊꯦꯡꯉꯦ ꯍꯣꯏ ꯀꯣꯂꯦꯖꯇ ꯆꯠꯄ ꯈꯪꯗꯦ ꯅꯪꯗꯤ
ꯑꯩꯗꯤ ꯉꯁꯤ ꯎꯝ ꯄꯥꯟ ꯆꯥꯏ
ꯍꯥꯥ
ꯄꯥꯟ ꯄꯥꯟ ꯈꯪꯕ
ꯈꯪꯉꯦ ꯈꯪꯉꯦ ꯈꯪꯉꯦ
ꯑꯗꯥ ꯆꯥꯏ
ꯑꯗꯨꯁꯨ ꯁꯤꯡꯖꯨ ꯆꯥꯕ ꯌꯥꯅꯤꯀꯣ ꯑꯗꯣ ꯄꯥꯟꯗꯣ
ꯑꯁ ꯁꯤꯡꯖꯨ ꯆꯥꯕ ꯌꯥꯗꯦ ꯄꯥꯟ ꯍꯥꯏꯕꯕꯨ ꯑꯃꯗꯣ ꯕꯤ
ꯆꯥꯕ ꯌꯥꯕꯅꯦ ꯑꯩ ꯈꯪꯉꯤ
ꯃꯣꯔꯣꯛꯀ ꯃꯦꯠꯂꯒ ꯆꯥꯕꯗꯨꯔꯥ
ꯍꯣꯏ
ꯑꯣ ꯑꯗꯨꯗꯤ ꯌꯥꯏꯗ ꯑꯩꯅ ꯈꯟꯕꯗꯤ ꯎꯝ ꯁꯤꯡꯖꯨ ꯀꯩꯅꯣ ꯁꯣꯏꯔꯒ ꯆꯥꯕꯔꯥꯍꯟꯕꯅꯦ
ꯑꯩꯈꯣꯏꯒꯤ ꯅꯠꯇꯕ ꯃꯣꯏꯒꯤ ꯄꯥꯟꯗꯣ
ꯌꯥꯕꯅꯦ ꯌꯥꯕꯅꯦ ꯍꯣꯏ ꯅꯪꯒꯤ ꯆꯥꯛ ꯂꯥꯝꯗ꯭ꯔꯣ
ꯆꯥꯂꯃ‌ꯦ ꯑ‌ꯨꯄꯥꯏ ꯂꯩꯇꯦ
ꯃꯤꯅꯨ‌‌ ꯃꯆꯥꯎꯅ
ꯊꯕꯛ ꯆꯠꯇ꯭ꯔꯣ
ꯗꯨꯀꯥꯟꯗꯒꯨꯝꯕ ꯍꯣꯇꯦꯜꯗꯒꯨꯝꯕ ꯆꯥꯎꯅ
ꯑꯩꯅ ꯍꯧꯖꯤꯛꯁ‌ꯦ ꯀꯩꯅꯣꯗꯅ‌ꯦꯕ ꯀꯣꯂ‍ꯦꯖꯅ‌ꯦꯕ ꯑꯗꯨꯒꯤꯅ‍ꯦ
ꯑꯣꯍ‌ꯣ ꯑꯥꯏ ꯁꯤ ꯑꯗꯨ ꯆꯥꯔꯖꯤ ꯀꯥꯏꯅ‌ ꯍꯥ
ꯊꯕꯥꯛ
ꯆꯠꯀꯅꯤ ꯑꯥꯐꯇꯔꯅꯨꯟ ꯇꯥꯕ ꯅꯪꯗꯤ ꯄꯨꯡ ꯀꯌꯥꯗ ꯍꯜꯂꯛꯇꯣꯏꯕ
ꯈꯪꯗꯦ ꯕꯥꯔ‌ꯣ ꯑꯗꯨꯋꯥꯏꯗ‌ ꯍꯂꯛꯀꯅꯤ ꯉꯔꯥꯡ ꯄꯨꯡ ꯀꯌꯥꯗ ꯇꯨꯝꯈ꯭ꯔꯦ
ꯑꯁ ꯉꯟꯂꯦꯗ ꯑꯩꯗꯤ ꯄꯨꯡ ꯕꯥꯔꯣ ꯃꯃꯥꯡ ꯚꯥꯔꯣ ꯃꯃꯥꯡꯗ ꯇꯨꯝꯃꯦ ꯇꯨꯝ ꯇꯨꯝ ꯊꯣꯛꯣꯛꯈ꯭ꯔꯦ ꯋꯦꯗꯔꯁꯨ ꯅꯨꯡꯉꯥꯏꯕꯅꯤꯅꯀꯣ ꯎꯝ
ꯑꯉꯥꯡ ꯅꯨꯡꯉꯅ ꯑꯩꯒꯤ ꯌꯥꯝ ꯊꯦꯡꯅ ꯋꯥꯔꯤ ꯁꯟꯅꯕꯅ‌ꯦ
ꯎ ꯅꯪꯒꯤ ꯄꯨꯡ ꯀꯌꯥꯗ ꯇꯨꯝꯃꯦ
ꯑꯥ ꯑꯃ ꯃꯈꯥ ꯍꯦꯜꯂꯦ
ꯎꯝ ꯊ‌ꯦꯡꯉ‌ꯦꯅꯦ
ꯐꯦꯡꯅꯤꯍꯔ
ꯎꯝ ꯑꯁ ꯈꯪꯗ꯭ꯔꯦꯗ ꯋꯦꯗꯔꯁꯤ ꯅꯨꯡꯉꯥꯏꯀꯣ ꯅꯣꯡ ꯇꯥꯕ꯭ꯔꯥ
ꯄꯨꯂꯤ ꯀꯩꯅꯣ ꯇꯥꯗꯦ
ꯅꯣꯡꯒꯤ ꯃꯝꯂꯝꯅꯤ
ꯃꯥꯅ ꯍꯣꯏ
ꯎꯝ ꯍꯣꯏ ꯏꯪꯉꯦꯀꯣ ꯑꯩꯁꯨ ꯉꯥꯛꯇꯪ ꯂꯥꯏꯛꯀꯤ ꯏꯔꯨ ꯁꯤꯔꯅ ꯈꯟꯗꯤ ꯈꯜꯂꯒ ꯂꯩꯕꯅꯤ
ꯏꯃꯧ ꯂꯧꯏꯗꯕꯁ‌ꯦ ꯊꯕꯛ ꯆꯠꯄ ꯌꯥꯝ ꯇꯟꯕꯅꯤ ꯇꯠꯇ
ꯀꯔꯤ ꯍꯥꯏꯕ
ꯁꯤꯒꯨꯝ ꯁꯤꯒꯨꯝꯕ ꯋꯦꯗꯔꯗꯗꯤ ꯊꯕꯛ ꯆꯠꯄ ꯌꯥꯝ ꯇꯟꯗꯅꯦꯕ
ꯀ ꯆꯠꯂꯦ ꯍꯥꯏꯒꯅꯨ ꯍꯤꯞꯄꯒ ꯂꯩꯅꯤꯡꯉꯦ
ꯃꯥꯅꯦ
ꯇꯟꯕꯅꯥ
ꯎꯄꯥꯏ ꯂꯩꯇꯦ ꯆꯠꯇ꯭ꯔꯁꯨ
ꯏꯃꯟꯕꯤ ꯑꯀꯪ ꯑꯃ ꯃꯌꯥ ꯈꯤꯇꯪ ꯑꯀꯪꯕꯗꯣ
ꯎꯝ
ꯑꯗꯨꯒ ꯗꯤꯁꯀꯁ ꯇꯧꯕꯅꯦꯅꯕ ꯁꯟ ꯁꯟ ꯊꯖꯟ ꯗ ꯂꯥꯛꯑꯒ ꯅꯣꯏꯗ ꯍꯦꯛ ꯇꯨꯝꯁꯤꯔ ꯈꯪꯗ‌ꯦ
ꯌꯥꯏꯅꯥ
ꯆꯥꯔꯁ ꯆꯠꯄꯁꯨ ꯌꯥꯏꯅ ꯂꯥꯛꯀꯦ ꯁꯥꯔꯕꯤꯁ ꯁꯨ ꯌꯥꯎꯔꯒ ꯀꯣ ꯍꯣꯏ
ꯂꯥꯛꯑꯣ ꯂꯥꯛꯑꯣ
ꯐꯃꯨꯡꯗꯤ ꯂꯩꯕ꯭ꯔꯣ ꯃꯤ ꯑꯍꯨꯨꯝ ꯇꯨꯝꯅꯤꯡꯉꯥꯏ
ꯂꯩꯌ‌ꯦ ꯑꯁ
ꯅꯪꯒꯤꯗꯨꯟ ꯆꯥꯎꯋꯦꯀꯣ
ꯍ‌ꯣꯏꯗꯥ
ꯂꯩꯇ꯭ꯔꯦꯁꯨ ꯀꯩꯅꯣꯒꯤꯗ ꯇꯨꯝꯕ ꯌꯥꯏ
ꯌꯥꯏꯌꯦ ꯇꯨꯝꯕ ꯌꯥꯒꯅꯤ ꯀꯩꯅꯣ
ꯌꯂꯥꯛꯀꯦ
ꯎꯝ ꯂꯥꯛꯑ‌ꯣ ꯂꯥ‌ꯎ ꯑꯍꯥꯎꯕ ꯑꯍꯥꯎ ꯑꯍꯥꯎꯕ ꯊꯣꯡꯕꯤꯔꯒꯦ ꯉꯁꯤꯁꯨ ꯉꯔꯥꯡꯁꯨ ꯑꯩꯈꯣꯏꯗꯣ
ꯎꯝ
ꯌꯦꯟ ꯑꯩꯈꯣꯏꯒꯤ ꯌꯦꯟꯗꯣ ꯈꯔ ꯅꯥꯔꯕ ꯑꯗꯨꯒꯤ ꯑꯗꯨꯗꯣ ꯊꯣꯡꯉꯦꯕ ꯌ‌ꯦꯟ ꯑꯅꯤ ꯊꯣꯡꯉꯦ
ꯎꯝ ꯑꯩꯈꯣꯏꯒꯤ ꯍꯥꯏꯁꯦ ꯑꯩꯈꯣꯏꯒꯤ ꯆꯦꯡꯒꯤ ꯌꯦꯗꯨꯔꯣ
ꯍꯣꯏ
ꯍꯥꯎꯕꯅꯦ
ꯍꯣꯏ ꯍꯥꯎꯋꯦ ꯑꯗꯨꯒꯥ ꯎꯁ ꯈꯔꯅ ꯗꯤꯞ ꯐ꯭ꯔꯥꯏ ꯇꯧꯔꯒ ꯎꯝ ꯕꯤꯁꯟ ꯀꯩꯀꯥ ꯊꯝꯃꯒ ꯊꯣꯡꯉꯦ ꯑꯃꯅ ꯐ꯭ꯔꯥꯏ ꯇꯧꯋꯦ ꯃꯊꯦꯜ ꯑꯅꯤ ꯇꯧꯔꯕꯅꯦ ꯑꯗꯨꯒ ꯉꯔꯥꯡꯗꯣ ꯉꯔꯥꯡ ꯌꯦꯟ ꯎꯝ ꯌꯦꯟꯁꯨ ꯊꯣꯡꯉꯦ ꯑꯗꯨꯒ ꯊꯥꯔꯣꯏꯁꯨ ꯀꯣ ꯊꯔꯣꯏꯁꯨ ꯊꯣꯡꯉꯦ ꯑꯗꯨꯒꯤ ꯉꯁꯤꯗꯤ ꯏꯤꯟꯖꯥꯡ ꯂꯩꯔꯕꯅꯤꯅ ꯑꯗꯨꯝ ꯆꯝꯐꯨꯠ ꯑꯃ ꯇꯧꯔꯒ ꯑꯗꯨꯝ ꯆꯥꯔꯦ
ꯑ ꯏꯊꯪꯖꯗ ꯀꯩꯅꯣ ꯅꯪ ꯗ꯭ꯌꯨꯇꯤꯁꯦ ꯑꯌꯨꯛꯇ ꯇꯥꯕ ꯅꯠꯇ꯭ꯔꯒ
ꯎꯝ ꯑꯌꯨꯛꯇ ꯇꯥꯏ
ꯎꯝ
ꯌꯥꯏꯅꯦ ꯌꯥꯏꯅꯦ ꯍꯣꯏ ꯕꯥꯔꯣ ꯃꯈꯥꯏ ꯑꯃ ꯐꯥꯎ ꯌꯥꯏꯑꯦ ꯌꯥꯏꯌꯦ ꯎꯝ ꯎꯝ ꯐꯩ ꯐꯥꯏꯕ
ꯍꯣꯏ
ꯐꯥꯏꯚꯇꯤ ꯊꯦꯡꯃꯟꯗ꯭ꯔꯣ
ꯑꯣ ꯆꯥꯛ ꯆꯥꯕ ꯂꯣꯏꯔꯒ ꯆꯠꯇꯣꯏꯔꯣ
ꯍꯣꯏꯅꯦ
ꯌꯥꯝ ꯀꯩꯅꯣ ꯇꯧꯔꯝꯅꯤ ꯑꯗꯨꯗꯤ
ꯑꯥꯏꯁ ꯑꯗꯨꯗꯤ ꯆꯥꯛꯕ ꯆꯥꯛ ꯆꯥꯔꯒ ꯆꯠꯄꯗꯤ ꯑꯩꯈꯣꯏꯒꯤ ꯑꯥ ꯍꯥꯏꯕꯗꯤ ꯑꯩꯈꯣꯏ ꯑꯩꯈꯣꯏꯗ ꯂꯩꯔ ꯆꯥꯅꯤꯡꯗ꯭ꯔꯗꯤ ꯑꯗꯨꯝ ꯍꯜꯂꯛꯑꯒꯁꯨ ꯆꯥꯕꯗꯤ ꯌꯥꯏꯗ ꯑꯗꯨꯕꯨꯗꯤ ꯀꯥꯏꯗꯦꯗ
ꯍꯜꯂꯛꯑꯒꯥ ꯆꯥꯔꯁꯦ
ꯍꯣꯏ ꯌꯥꯏ ꯑꯗꯨꯗꯤ ꯑꯗꯨ ꯕꯨ ꯅꯣꯏ ꯐꯥꯏꯚꯇꯣ ꯍꯥꯏꯕ ꯋꯥꯅꯦ ꯐꯥꯏꯚꯇꯣ ꯁꯨꯛꯂꯥꯛ ꯂꯥꯛꯑꯣꯏ ꯈꯪꯉꯦ
ꯍꯥꯥ
ꯐꯥꯏꯚꯇ ꯍꯥꯏꯕ ꯋꯥꯅꯦ ꯅꯣꯏ ꯐꯥꯏꯚꯇ ꯑꯩ ꯂꯥꯛꯑꯣꯏ ꯈꯪꯉꯦ ꯐꯥꯏꯚ ꯍꯦꯟꯒꯅꯤ
ꯕꯥꯁꯇ ꯂꯥꯛꯀꯦ ꯕꯥꯁꯇ ꯂꯥꯛꯀꯦ
ꯑꯣ ꯌꯥꯏ ꯌꯥꯏ ꯑꯗꯨꯗꯤ
ꯃꯥꯁꯨ ꯂꯥꯛꯀꯦ ꯑꯗꯣ ꯀꯩꯅꯣ ꯆꯥꯔꯖꯦ ꯑꯗꯨꯝ ꯊꯦꯡꯅꯔꯁꯦꯕ
ꯍꯣꯏ ꯍꯣꯏ ꯐꯤꯔꯣꯜ ꯐꯖ ꯐꯖꯕ ꯄꯨꯔꯛꯑꯣꯀꯣ
ꯈꯪꯗꯦꯅꯦ ꯑꯩꯁꯦ ꯂꯩꯥꯏꯇꯦ ꯌꯦꯡꯉꯦ ꯑꯗꯨ
ꯎꯝ ꯑꯃ ꯅꯃꯥꯟꯅꯕꯤ ꯑꯀꯪꯕꯤꯗ ꯂꯩꯕꯅꯦ
ꯍꯣꯏ
ꯃꯣꯟꯗ ꯍꯥꯏꯌꯣ
ꯃꯣꯟꯖꯌꯦ
ꯆꯀꯂꯥꯡꯅ
ꯎꯝ ꯑ ꯃꯥꯅꯤ ꯑꯁ ꯂ ꯑꯃꯒꯅꯤꯗ ꯀꯔꯤꯁꯨ ꯆꯥꯗ꯭ꯔꯣ ꯅꯪ ꯇꯟꯒꯨꯝꯕꯁꯨ ꯆꯥꯗꯦ
ꯍꯦꯛ ꯈꯕꯥꯜꯒ ꯑꯗꯨꯝ ꯆꯠꯂꯦ ꯑꯗꯨꯁꯨ ꯊꯦꯡꯉꯦꯕ
ꯅꯪ ꯒꯦꯁꯇ꯭ꯔꯤꯛ ꯂꯩꯒꯅꯤ ꯑꯗꯨꯝ ꯇꯧꯒꯅꯨ ꯇꯟꯒꯨꯝꯕ ꯈꯛꯇ ꯑꯃꯗꯤ ꯆꯥꯎꯗꯅ ꯏꯁꯤꯡꯒꯨꯝꯕ ꯊꯛꯑꯒꯀꯣ ꯏꯁꯤꯡ ꯑ ꯏꯁꯤꯡ ꯑꯁꯥꯕꯒꯨꯝꯕ ꯊꯛꯑꯒ ꯇꯟꯒꯨꯝꯕꯗꯤ ꯆꯥꯎ ꯍꯥꯏꯕꯅꯤꯗ
ꯃꯇꯝ ꯂꯩꯇꯥꯕꯒꯤꯅꯦ
ꯑꯈꯣꯏ ꯂꯩꯀꯥꯏꯒꯤ ꯇꯟꯁꯨ ꯍꯥꯥꯎꯇꯦ
ꯀꯊꯦꯡ
ꯌꯥꯝ ꯀꯜꯂꯦꯕ ꯃꯣꯏꯒꯤꯗꯣ ꯍꯣꯏ
ꯑꯗꯨꯒꯤꯁꯨ ꯑꯣꯏꯔꯝꯅꯤ ꯍꯣꯏ
ꯍꯩ ꯍꯧꯒꯥꯥꯎꯗ ꯑꯗꯨꯝ ꯆꯠꯂꯦ ꯋꯥꯆꯞ ꯇꯧꯔꯒ
ꯑꯣ ꯑꯣ ꯍꯣꯔꯦꯟ ꯂꯥꯛꯑꯒ ꯐꯖꯅ ꯆꯥꯎ
ꯎꯝ ꯆꯠ ꯊꯛ ꯊꯒꯦ
ꯎꯝ ꯑꯗꯨꯅ ꯐꯔꯅꯤ ꯑꯁ ꯈꯪꯗ꯭ꯔꯦꯗ ꯒ꯭ꯌꯥꯟ ꯇꯥꯗ꯭ꯔꯦ ꯆꯠꯅꯤꯡꯗꯕꯅ ꯑꯩꯁꯨ ꯌꯦꯡꯉꯣ ꯍꯧꯖꯤꯛꯁꯦ ꯇꯟꯕꯅ ꯍꯥꯏꯒꯅꯨ ꯍꯟꯗꯛꯀꯥꯟꯒꯤ ꯋꯦꯗꯔꯁꯤꯀꯣ ꯌꯥꯝ ꯇꯜꯂꯦ ꯈꯪꯕ꯭ꯔ ꯇꯥꯕ꯭ꯔꯥ